ꯑꯥ ꯁ ꯁꯡ ꯈ ꯇꯧꯗꯦ
ꯀꯔꯤ ꯇꯧꯔꯤꯕ
ꯍꯄꯤ
ꯑꯩꯗꯤ ꯌꯨꯝ ꯍꯜꯂꯛꯄꯀ ꯑ ꯃꯆꯥꯎꯗꯒꯤꯅꯦꯅ ꯀꯩꯅꯣ ꯈꯦꯇ꯭ꯔꯤꯒ ꯎꯠꯇꯤꯒ ꯊꯥꯡꯖꯤꯡ ꯊꯣꯡꯕꯒ ꯈꯦꯔꯒ ꯂꯩꯔꯝꯃꯦ ꯑꯩꯈꯣꯏ ꯕꯣꯛꯇꯣ ꯎꯁꯣꯞ ꯆꯠꯂꯨꯕꯅꯦꯕ ꯑꯗꯨꯗ ꯄꯨꯔꯛꯄ ꯑꯗꯨ ꯑꯗꯨꯗꯣ ꯑꯁ ꯈꯦꯔꯗꯣ ꯈꯦꯔ ꯈꯔ ꯍꯥꯎꯋꯦ ꯈꯪꯕ꯭ꯔꯥ ꯂꯣꯏ ꯆꯥꯊꯣꯛꯈ꯭ꯔꯦ ꯑꯩꯅ
ꯅꯪꯗꯤ ꯂꯥꯎꯋꯤꯅ ꯑꯩꯖꯨ ꯍꯜꯂꯛꯄꯒ ꯗ꯭ꯔꯦꯁ ꯍꯨꯇꯣꯛꯑꯒ ꯍꯩꯅꯧ ꯑꯅꯤ ꯆꯠꯐꯩ
ꯎꯝ
ꯑꯗꯨꯒ ꯉꯥꯏꯍꯥꯛ ꯂꯣꯡꯊ ꯍꯥꯏꯔꯗꯤ ꯊꯝꯆꯦꯠ ꯑꯃꯨꯛ ꯆꯥꯔꯦ ꯑꯃꯨꯛ ꯍꯧꯒꯠꯂꯛꯑꯦ ꯂꯪꯊꯣꯛꯄ
ꯑꯗꯨꯅ ꯍꯥꯏꯁꯦ ꯍꯦꯛ ꯌꯧꯔꯛꯄꯒ ꯆꯥꯊꯣꯛꯑꯦ ꯆꯥꯕ ꯂꯣꯏꯔꯒ
ꯑꯩ ꯌꯥꯝ ꯆꯥꯅꯤꯡꯗꯔꯤꯅ ꯆꯥꯗꯦ ꯍꯧꯖꯤꯛ ꯀꯣꯟꯅ ꯆꯥꯒꯦꯅ ꯃꯈꯣꯡꯗ ꯐꯪꯒꯦ ꯅꯨꯡꯁꯥ ꯁꯔꯕꯔ ꯁꯥꯗꯔꯤꯃꯅꯦ
ꯍꯪꯡꯆꯤꯠ ꯌꯥꯏꯔꯣ ꯍꯪꯆꯤꯠ ꯌꯥꯔꯣꯏ ꯑꯩꯗꯤ ꯀꯩꯒꯤ ꯑꯣ ꯁꯤꯂꯩꯃꯅꯥ
ꯍꯣꯏ ꯃꯇꯨꯝ ꯃꯇꯨꯝ ꯃꯇꯨꯝ ꯃꯌꯥꯝꯖꯧ
ꯈꯨꯜꯂꯒ ꯆꯥꯎꯋꯣ ꯑꯗꯨꯗꯣ
ꯑꯩ ꯆꯥꯅꯤꯡꯗꯦ ꯑꯉꯥꯡꯒ ꯌꯥꯝ ꯆꯥꯔꯤ ꯃꯣ ꯈꯨꯜꯂ ꯈꯨꯜꯂꯒ
ꯎꯝ
ꯍꯌꯦꯡꯅꯦ ꯁꯦꯇꯔꯗꯦꯅꯤ ꯉꯟꯅ ꯍꯜꯂꯛꯀꯅꯤ
ꯍꯥꯌꯦꯡ ꯄꯨꯡ ꯀꯌꯥꯗꯅꯣ ꯊꯥꯗꯣꯏꯖꯦ
ꯍꯌꯦꯡꯅ ꯄꯨꯡ ꯑꯥ ꯕꯥꯔꯣꯒ ꯃꯤꯅꯤꯠ ꯇꯔꯥꯗꯔꯣ ꯑꯣꯏꯕꯅꯤ ꯑꯗꯨꯃꯥꯥꯏ
ꯎꯝ ꯄꯦꯄꯔ ꯑꯍꯨꯝꯈꯛ ꯃꯔꯤꯈꯛꯇꯪ ꯊꯣꯛꯇꯣꯏꯕ
ꯁꯕꯖꯦꯛ ꯃꯔꯤ ꯈꯛꯇꯪ ꯑꯉꯥꯡꯒꯤꯅ ꯑꯍꯨꯝ
ꯎꯝ
ꯑꯉꯥꯡꯒꯤꯅ ꯑꯍꯨꯝ ꯑꯗꯨꯒ ꯑꯍꯟꯒꯤꯅ ꯃꯔꯤ
ꯎꯝ ꯍꯨꯝ ꯀ꯭ꯂꯥꯁ ꯋꯥꯟ ꯇꯨꯖꯨ ꯑꯗꯨꯝ ꯃꯔꯤ ꯅꯠꯇ꯭ꯔꯣ
ꯑꯧ ꯀ꯭ꯂꯥꯁ ꯋꯥꯟ ꯇꯨ ꯃꯔꯤꯅꯤ ꯑꯉꯥꯡ ꯃꯁꯆꯥꯒꯤ ꯀꯤꯠ ꯈꯛꯇꯪꯒꯤ ꯑꯍꯨꯝ ꯈꯛꯇꯪ ꯑꯇꯩ ꯃꯔꯤ ꯉꯥꯛꯇ ꯋꯥꯟꯗꯒꯤꯅ ꯇꯦꯟꯕꯧ
ꯎꯝ
ꯅꯪ ꯍꯩꯅꯔꯛꯈꯤꯅꯤ ꯍꯩꯅꯔꯛꯈꯤꯅꯤ ꯊꯥ ꯑꯃꯃꯨꯛ ꯊꯥ ꯑꯃ ꯑꯅꯤ ꯁꯨꯖꯜꯂꯛꯑꯒ ꯍꯩꯅꯔꯛꯑꯅꯤ
ꯇꯧꯕꯅꯦ ꯑꯩꯈꯣꯏꯁꯨ ꯑꯍꯥꯟꯕ ꯑꯣꯏꯀꯥꯟꯗ ꯑꯁ ꯈꯪꯗꯦ ꯌꯥꯝ ꯍꯩꯅꯔꯣꯏꯗꯣ ꯁꯤ ꯁꯤꯟꯐꯝꯁꯦ ꯀꯥꯏꯅ ꯑꯗꯨꯝ ꯈꯅꯕꯅꯤ ꯑꯗꯨꯝ ꯍꯩꯅꯔꯦ
ꯎꯝ ꯍꯩꯅꯅꯤ ꯑꯗꯨꯕꯨꯗꯤ ꯉꯔꯥꯡꯅ ꯑꯍꯥꯟꯕ ꯀꯥꯕꯩꯅꯤꯗꯅ
ꯑꯗꯨ ꯅꯪ ꯍꯌꯦꯡ ꯍꯪꯆꯤꯠꯇ ꯉꯥꯏꯔꯦ ꯅꯪ ꯑꯣꯞ ꯄꯤꯌꯣ ꯑꯣꯞ ꯄꯤꯌ ꯇꯧꯔꯛꯀꯗꫭꯥꯏꯅꯤ ꯅꯪꯒꯤꯁꯤ ꯌꯦꯡꯉꯨ
ꯍꯥꯏꯗ꯭ꯔꯗꯤ ꯑꯣꯞ ꯄꯥꯝꯃꯛꯇ꯭ꯔꯗꯤ ꯀꯩꯅꯣ
ꯑꯗꯨꯃꯥꯢꯅ ꯁꯨꯝ ꯇꯧꯔꯛꯀꯗꯣꯏꯅꯦ ꯍꯥꯏꯕ ꯃꯤꯒꯤ ꯁꯨꯝ ꯋꯥꯕꯅꯦ ꯍꯥꯏꯕ ꯁꯦꯡꯕꯩ ꯀꯥꯂꯦꯟ ꯁꯤꯁꯦ ꯑꯌꯨꯛꯇ ꯑꯣꯟꯊꯣꯛꯄꯒꯤꯗ ꯍꯥꯏꯅꯕꯅꯦꯗꯣ ꯈꯪꯗꯦ ꯀꯩꯝ ꯍꯥꯏꯅꯗꯦ ꯅꯍꯥꯟ ꯃꯃꯥꯡ ꯆꯍꯤꯗꯤ ꯑꯌꯨꯛꯇ ꯑꯣꯟꯊꯣꯛꯏꯗ ꯅꯪ ꯑꯉꯟꯕꯤꯗ
ꯎꯝ
ꯍꯟꯗꯗꯤ ꯀꯩꯝꯇ ꯍꯥꯏꯅꯗꯦꯕ ꯑꯌꯨꯛꯇ ꯑꯣꯟꯊꯣꯛꯄꯅ ꯈꯔ ꯐꯕꯅꯦꯕ ꯀꯥꯂꯦꯟꯗꯅꯦ ꯁꯨꯝ ꯀꯥꯟ ꯇꯧꯕꯁꯦ ꯌꯥꯝ ꯃꯤ ꯈꯨꯗꯤꯡꯃꯛꯁꯦ ꯂꯣꯏꯃꯛ
ꯎꯝ ꯑꯌꯨꯛꯇ ꯇꯧꯕ ꯍꯥꯏꯔꯗꯤ ꯑꯌꯨꯛ ꯄꯨꯡ ꯀꯌꯥꯗꯒꯤ ꯍꯧꯗꯣꯏꯕ
ꯇꯔꯨꯛ ꯃꯈꯥꯏꯗꯩ
ꯑꯁ ꯇꯔꯨꯛ ꯃꯈꯥꯏꯗꯒꯤ
ꯎꯝ
ꯍꯦꯟꯃꯟꯗ꯭ꯔꯣꯗꯨꯗꯤ ꯌꯥꯝ ꯉꯜꯂꯤꯅꯥ
ꯉꯟꯗꯕꯅꯦꯍꯦ ꯀꯩꯅꯣ ꯍꯧꯖꯤꯛ ꯄꯨꯡ ꯇꯔꯨꯛ ꯃꯈꯥꯏꯒ ꯗꯨꯗꯤ ꯍꯨꯃꯥꯡ ꯄꯤꯄꯤ ꯀꯥꯡꯉꯦ ꯀꯩꯅꯣ
ꯍꯣꯏ ꯁꯥꯕꯨꯗꯤ ꯁꯥꯔꯦ ꯑꯗꯨ ꯑꯣꯏꯇꯥꯔꯁꯨ ꯑꯗꯨꯝ ꯉꯟꯕꯗꯤ ꯆꯤꯡꯉꯤꯗꯅ
ꯑꯗ ꯍꯟꯗꯛꯇꯤ ꯏꯈꯟ ꯈꯠꯅꯗꯦ ꯍꯥꯏꯗꯤ ꯑꯥ ꯑꯩꯈꯣꯏꯅ ꯇꯝꯒꯦ ꯇꯝꯃꯕꯗ ꯑꯗꯨꯅ ꯍꫭꯏ ꯁꯦꯞꯇꯦꯝꯕꯔꯕꯧ ꯑꯣꯛꯇꯣꯕꯔꯐꯧ ꯈꯔ ꯁꯥꯒꯗ꯭ꯔꯥ
ꯎꯝ
ꯑꯗꯨꯃꯉꯥꯏ
ꯑꯗꯨꯝ ꯇꯧꯗꯧ ꯃꯥꯜꯂꯦꯗ
ꯑꯥ ꯑꯗꯨꯝ ꯇꯧꯗꯧ ꯃꯥꯜꯂꯦ ꯍꯟꯗꯛꯇꯤ ꯑꯗꯒꯤ ꯑꯥꯒꯁꯀꯤ ꯂꯥꯁ ꯋꯤꯛ ꯑꯗꯨꯋꯥꯏꯗꯒꯤ ꯑꯃꯨꯛ ꯇꯤꯆꯔ ꯗꯦꯒꯤ ꯑꯃꯨꯛ ꯂꯥꯡ ꯍꯧꯔꯅꯤ ꯀ꯭ꯂꯥꯁ ꯀꯩꯁꯨ ꯇꯧꯔꯔꯣꯏ ꯁꯦꯞꯇꯦꯝꯕꯔ ꯗꯦꯠ ꯋꯥꯟ ꯑ ꯗꯦꯠ ꯋꯥꯟ ꯇꯤꯆꯔ ꯗꯦꯒꯤ ꯖꯥꯝ ꯂꫭꯏꯔ ꯃꯇꯨꯨꯡꯗꯒꯤ ꯁꯨ ꯌꯥꯝꯅ ꯇꯧꯅꯔ ꯑꯗꯨꯝ ꯄꯩꯁꯥ ꯈꯥꯏꯕ ꯆꯠꯄ ꯑꯗꯨ ꯇꯧꯕꯥꯅ ꯑꯉꯥꯡꯒꯤ ꯇꯤꯆꯔ ꯗꯦꯒꯤ ꯑꯗꯨꯨꯝ ꯂꯥꯡ ꯍꯧꯔꯛꯑꯅꯤ ꯗꯩꯗꯤ ꯑꯩꯈꯣꯏ ꯃꯌꯥꯝꯅ ꯇꯝꯃꯣ ꯇꯝꯃꯣ ꯑꯉꯥꯡꯘꯩꯒꯤ ꯇꯝꯕꯤꯌꯨ ꯇꯝꯕꯤꯌꯨ ꯇꯧꯔꯛꯑꯅꯤ
ꯎꯝ
ꯗꯩꯗꯤ ꯉꯥꯏ ꯍꯧꯔꯅꯤ ꯑꯉꯥꯡꯉꯩꯅ ꯇꯤꯆꯔꯗꯦꯒꯤ ꯈꯨꯠ ꯊꯦꯛ ꯍꯧꯈ꯭ꯔꯝ
ꯎ
ꯑꯦꯛꯁꯀꯔꯁꯟ ꯑꯦꯛꯁꯀ꯭ꯔꯁꯟ ꯍꯥꯏꯔꯦ ꯂꯣꯏꯈ꯭ꯔꯦ ꯇꯤꯆꯔꯗꯤꯦ ꯇꯤꯆꯔꯗꯦꯅ ꯑꯃ ꯍꯧꯈ꯭ꯔꯦ ꯍꯧꯖꯤꯛ
ꯃꯊꯪ ꯃꯊꯪꯅꯦꯕ ꯇꯧꯔꯛꯇꯣꯏꯁꯦ
ꯆꯄꯦꯒ
ꯑ
ꯑꯅꯤꯃꯤꯔꯤꯄꯤ ꯍꯥꯏꯦ ꯃꯎꯅꯤ
ꯇ꯭ꯔꯤꯛ ꯄꯩꯈꯥꯒꯤꯗꯨꯗꯤ ꯑꯩꯈꯣꯏꯗꯤ ꯑꯃꯨꯛ ꯌꯥꯔꯔꯣꯏ
ꯌꯥꯎꯔꯦ ꯑꯗꯣ ꯃꯃꯥꯡ ꯑꯩꯈꯣꯏꯅ ꯑꯍꯥꯟꯕ ꯆꯪꯕ ꯀꯨꯝꯗꯣ
ꯎꯝ
ꯗꯗꯤ ꯀꯩꯅꯣ ꯇꯧꯍꯜꯂꯦ ꯀꯩꯅꯣ ꯑꯦꯛꯖꯥꯝ ꯀꯩꯅꯣ ꯇꯥꯍꯜꯂꯦ ꯌꯨꯅꯤꯚꯖꯗꯗ ꯇꯥꯍꯜꯂꯦꯕ ꯀꯩꯅꯣꯒꯤ ꯃꯣꯏꯒꯤ ꯀꯔꯤ ꯀꯩꯅꯣ ꯇꯦꯁ ꯇꯧꯕꯗꯣ ꯁ꯭ꯀꯨꯜꯗꯣꯔꯤꯄꯣꯔꯠꯕꯗꯣ ꯗꯨ ꯍꯣꯏꯠꯇ ꯍꯥꯜꯂꯗ ꯈ ꯀꯀꯣꯕꯠꯇꯗꯤꯌꯦꯃꯣ ꯑꯩꯈꯣꯏꯗ ꯍꯥꯏꯔꯛꯇ꯭ꯔꯦ ꯃꯣꯏ ꯕꯣꯔꯗꯤꯡꯗ ꯂꯩꯕ ꯃꯤꯁ ꯃꯂꯥ ꯍꯣꯏ ꯈꯔꯅ ꯑꯗꯨꯝ ꯇꯧꯈ꯭ꯔꯦ ꯃꯛ ꯑꯅꯛꯄꯗ ꯂꯩꯕ ꯆꯠꯦ ꯇꯉꯅ
ꯎꯝ
ꯎꯔꯛ ꯌꯥꯝ ꯄꯥꯏꯑꯦ ꯂꯕꯨꯛꯁꯦ
ꯀꯔꯤ ꯄꯥꯏꯕ
ꯎꯔꯛ
ꯎꯝ ꯐꯥꯔꯦ ꯆꯥꯊꯣꯛꯑ
ꯑ ꯂꯧ ꯍꯨꯟꯕꯗꯣ
ꯏꯁꯇꯤꯛ ꯑꯃꯁꯨ ꯄꯥꯝꯃꯦ ꯃꯥꯀꯔꯁꯨ ꯄꯥꯝꯃꯦ
ꯍꯌꯦꯡ ꯑꯗꯨꯅ ꯑꯩꯅ ꯉꯁꯥꯏ ꯅꯪ ꯆꯠꯂꯦ ꯍꯌꯦꯡꯗꯤ ꯁꯣꯏꯗꯅ ꯍꯥꯏꯔ ꯆꯥꯔꯦ ꯑꯗꯨ ꯂꯧꯔꯁꯤꯦ
ꯑꯗꯨꯅꯦ ꯏꯁꯇꯤꯒꯝꯁꯨ ꯄꯥꯝꯃꯦ ꯃꯥꯀꯥꯔꯠꯁꯨ ꯄꯥꯝꯃꯦ ꯑꯥꯎ ꯑꯥꯎ
ꯑ ꯁꯗꯤ ꯃꯅꯥ ꯀꯥꯕꯅꯤ ꯄꯤ ꯀꯦ ꯂꯩꯕ ꯃꯣꯏ ꯌꯥꯗꯕꯅꯤꯅ ꯗꯣꯡ ꯗꯣꯡ ꯗ ꯥꯟꯅꯤꯤ ꯀꯆꯃꯤ ꯂꯅꯤ
ꯑꯗꯨꯅ ꯍꯥꯏꯁꯦ ꯍꯥꯏꯗꯤ ꯂꯥꯎꯗꯣꯏ ꯁꯔꯨꯛ ꯄꯣꯗꯤ ꯆꯩꯩꯅ ꯊꯤꯟꯕꯗꯅ ꯐꯩꯗꯅ
ꯐꯣꯏ
ꯑꯗꯨꯅꯦ ꯆꯩꯗꯨ ꯃꯟ ꯇꯞ ꯇ ꯑꯣꯏꯔꯗꯤ ꯈꯔ
ꯑꯗꯨꯅ ꯍꯌꯦꯡꯗꯒꯤ ꯅꯪꯅ ꯐꯣꯀꯁ ꯑꯣꯏꯅ ꯑꯣꯟꯁꯤꯟꯗꯣꯏꯁꯦ ꯄ꯭ꯔꯤꯒꯅꯁꯗ ꯑꯗꯨꯝ ꯑꯣꯟꯁꯤꯜꯂꯣꯕ ꯑꯗꯨꯝꯦꯖꯤꯒꯤꯗꯣ ꯃꯣꯏ ꯑꯗꯨꯝ ꯑꯩ ꯍꯦꯟꯅ ꯇꯤꯡꯍꯟꯕꯅꯤ ꯈꯪꯗꯦ ꯀꯩꯅꯣ ꯅꯝ ꯉꯥꯏꯍꯥꯛꯇꯪꯒꯤ ꯑꯗꯨꯝ ꯉꯥꯏꯍꯥꯛꯇꯪ ꯑꯗꯨ ꯂꯩꯌꯨ ꯍꯥꯏꯔ ꯃꯣꯏ ꯑꯗꯨꯅꯨꯡ ꯈꯔ ꯌꯥꯅꯤꯕ ꯑꯗꯨꯒ ꯑꯗꯨꯃꯥꯏꯅ ꯂꯩꯍꯜꯂꯒ ꯊꯝꯃꯣꯕ ꯅꯪꯒꯤꯗ ꯅꯪ ꯑꯣꯟꯁꯤꯜꯂꯣꯕ ꯑꯗꯨꯅ ꯑꯩꯅ ꯍꯥꯏꯗꯦ ꯃꯥꯏꯗ ꯃꯥꯅ ꯇꯥꯛꯆꯖꯅꯤ ꯍꯥꯏꯗꯔꯦ ꯑꯥ ꯑꯥ ꯑꯥ ꯑꯥ ꯑ ꯇꯨꯄ ꯍꯥꯏꯗꯦ ꯗꯨ ꯈꯇꯥꯦ
ꯉꯁꯥꯏꯒꯤ ꯔꯨꯇꯤꯟꯗꯣ ꯑꯝꯗ ꯊꯥꯔꯣ ꯍꯥꯏ ꯐꯣꯇꯣ ꯀꯥꯞꯄꯇꯅ ꯀꯥꯞꯄꯛꯇꯦ
ꯍ ꯇ ꯅꯗꯤ ꯀꯌꯥ
ꯐꯂꯞꯇꯣ ꯏꯁꯞꯇ ꯊꯄꯔ
ꯑ ꯑ ꯊꯒꯦ ꯊꯥꯔꯦ
ꯊꯥꯔꯛꯑꯣ ꯑꯗꯨꯗꯣ ꯑꯗꯨꯗꯨꯒ ꯄ꯭ꯔꯤꯒ ꯅꯖꯔꯤꯒ ꯇꯧꯔꯗꯤ ꯔꯥꯏꯝꯁꯨ ꯑꯩꯅ ꯊꯤꯗꯣꯔꯤꯅꯦ
ꯊꯤꯔꯅ ꯍꯔꯥꯏ ꯑꯃ ꯆꯪꯉꯒꯤ ꯑꯥꯏꯁ ꯀ꯭ꯔꯤꯝ ꯑꯥꯏꯁ ꯀ꯭ꯔꯤꯝ ꯌꯣꯟꯕ ꯂꯥꯛꯂ ꯑꯩꯈꯣꯏꯅ ꯑꯗꯨꯝ ꯕꯦꯝꯃꯥ ꯑꯩꯅ ꯍꯌꯦꯠꯇꯨꯗ ꯊꯤꯌꯨ ꯍꯥꯏꯁꯤꯗꯤ ꯌꯥꯝ ꯊꯣꯛꯄꯅꯦ
ꯊꯣꯛꯕꯨꯗꯤ ꯊꯣꯛꯑꯦꯕ ꯑꯩꯅ ꯍꯥꯏꯗꯤ ꯀꯩꯀꯩ ꯇꯝꯃꯤꯅꯣ ꯈꯪꯗ꯭ꯔꯗꯤ ꯌꯦꯡꯕꯗꯣ ꯌꯥꯔꯣꯏꯗꯅ
ꯃꯣꯏꯒꯤ ꯂꯥꯏꯔꯤꯛ ꯂꯥꯏꯔꯤꯛꯄꯨꯗꯤ ꯂꯩꯕꯅꯦꯕꯀꯣ
ꯎꯝ
ꯑꯗꯣ ꯂꯥꯏꯔꯤꯛꯀꯤꯗꯣ ꯃꯣꯏ ꯂꯥꯏꯔꯤꯀꯤꯗꯗꯤ ꯀꯌꯥ ꯍꯥꯏꯦꯅ ꯁꯛꯇꯕꯅꯦꯕ ꯁꯨꯝ ꯍꯤꯟꯗꯤꯒꯤ ꯔꯝꯁ ꯔꯤꯒꯤ ꯔꯥꯏꯝꯁ ꯍꯣꯏ ꯑꯗꯨꯒꯝꯕꯗꯣ ꯌꯥꯅꯕꯅꯦꯕ
ꯀꯔꯝ ꯀꯔꯝ
ꯑꯗꯨꯒ ꯑꯗꯨꯝ ꯉꯗꯀꯤꯗꯣ ꯌꯥꯝ ꯄꯥꯡꯅ ꯇꯧꯗꯕꯅꯦꯕ ꯍꯥꯏ ꯂꯥꯏꯔꯤꯛꯗꯨꯗꯤ ꯑꯩꯈꯣꯏꯅ ꯁꯨꯕ ꯑꯃ ꯊꯊꯧꯅꯤ ꯍꯩꯇꯕꯅꯤꯅꯅꯦ
ꯎꯝ
ꯃꯣꯏꯒꯤ ꯀꯩꯅꯣꯒꯤ ꯄꯦꯄꯔ ꯌꯥꯎꯍꯧꯕꯗꯣ ꯁꯥꯕꯤꯔꯂꯤꯒ ꯑꯗꯩ ꯑꯗꯨꯗꯨꯗ ꯀꯩꯅꯣ ꯇ ꯍꯧꯕꯕꯣꯁ ꯁꯨꯝ ꯌꯣꯟꯕ ꯑꯗꯒꯤꯗꯤ ꯍꯥꯊꯤ ꯔꯥꯖꯥ ꯀꯥꯏꯅꯒ ꯃꯌꯥꯝ ꯌꯥꯎꯋꯤꯗꯣ ꯗꯤꯒꯤ ꯃ ꯑꯗꯨꯝ ꯃꯗꯨ
ꯑꯗꯣ ꯃꯣꯏꯗꯣ ꯇ꯭ꯔꯦꯅꯤꯡ ꯇꯧꯕꯗ ꯇꯥꯛꯂꯛꯄ ꯁꯩꯔꯦꯡ ꯈꯔ ꯑꯣꯏꯗꯣꯏꯔꯣ ꯃꯣꯏꯅ ꯇꯥꯛꯏꯗꯣ
ꯌꯥꯎꯖꯩꯦꯗꯅ ꯑꯗꯨ ꯅꯠꯇꯕ ꯁꯨꯝ ꯑꯩꯈꯣꯏ ꯍꯧꯖꯤꯛꯀꯥꯟ ꯍꯧꯖꯤꯛꯀꯥꯟ ꯑꯗꯨꯝ ꯐꯣꯟꯗ ꯑꯅꯧ ꯑꯅꯧꯕ ꯔꯥꯏꯝꯁ ꯇ꯭ꯔꯦꯅꯤꯡꯒꯤ ꯀꯩꯅꯣ ꯃꯌꯥꯝ ꯁ꯭ꯀꯨꯜ ꯀꯣꯂꯦꯖ ꯃꯌꯥꯝ ꯂꯩꯁꯤꯅ ꯑꯗꯨꯝ ꯊꯛꯄ ꯊꯥꯒꯠꯂꯤꯗꯅ ꯌꯥꯝꯅ
ꯎꯝ
ꯑꯗꯨꯒꯨꯝꯕ ꯑꯗꯩꯗꯤ ꯑꯃ ꯏꯪꯂꯤꯁꯀꯤꯅꯦꯕꯗꯣ ꯑ ꯀꯔꯤ ꯀꯔꯤ ꯍꯅꯦꯦ ꯋꯥ ꯀꯩꯅꯣ ꯎꯝꯂ ꯀꯥꯎ ꯀꯥꯎꯋꯦ ꯉꯔꯥꯡ ꯃꯤ ꯁꯨꯝꯂꯥꯏꯕꯥꯏꯔ ꯑꯁꯋꯀ ꯀꯥꯟꯗꯤ ꯇꯧꯗ꯭ꯔꯦ
ꯍꯅꯣꯕꯨ ꯇꯔꯥꯕꯇꯥ ꯃꯤꯆꯦ
ꯑꯥ ꯑꯥ ꯑ ꯑꯗꯨꯝ ꯐꯣꯟ ꯄꯥꯏꯗꯅꯤꯅ ꯅꯪ ꯂꯧꯊꯣꯛꯄꯗꯣ ꯑꯗꯨꯝ ꯆꯝꯃꯦꯕ
ꯑꯗꯨꯗꯤ ꯏꯁꯩ ꯁꯛꯄ ꯑꯩꯅꯤ ꯇꯧꯕꯗꯗꯤ
ꯇꯝꯕꯅꯦ ꯑꯗꯨꯕꯨ ꯑꯗꯨ ꯇꯝꯕꯅꯦ ꯍꯦ
ꯇ ꯇꯥꯗ ꯑꯗꯨꯗꯤ ꯑꯗꯨꯒꯤ ꯑꯦꯛꯁꯟꯗꯤ ꯍꯩꯔꯣꯏꯍꯦ
ꯑꯦꯛꯁꯟꯁꯨ ꯌꯥꯎꯅ ꯇꯧꯕꯅꯦ ꯑꯩ ꯊꯥꯔꯛꯀꯦ ꯑꯩꯉꯣꯟꯗ ꯌꯥꯝ ꯂꯩꯕꯅꯦ ꯑꯗꯨꯝꯕꯒꯤ ꯕꯤꯆꯣ
ꯊꯥꯔꯛꯑꯣ ꯑꯗꯨ ꯑꯦꯛꯁꯟꯗꯨꯗꯤ ꯀꯅꯥꯅ ꯀꯥꯏꯗꯒꯤ ꯍꯩꯗꯣꯏꯕ ꯑꯩꯗꯤ ꯇꯝꯃꯨꯕꯁꯨ ꯅꯠꯇꯦ
ꯑꯦ ꯑꯗꯨꯏ ꯀꯝꯇ ꯄꯣꯠꯇꯦ ꯀꯩꯅꯣ ꯑꯗꯨꯗꯤ ꯅꯪ ꯉꯥꯏꯍꯥꯛ ꯐꯣꯟꯗ ꯑꯗꯨꯝ ꯌꯦꯡꯅ ꯌꯦꯡꯉꯒ ꯍꯣꯏ ꯇꯣꯃꯤꯁꯠ ꯂꯩꯁꯦ ꯎꯝ ꯎꯝ ꯑꯩ ꯑꯌꯨꯁ ꯀ꯭ꯔꯤꯝ ꯌꯣꯟꯕ ꯀ ꯀꯥ ꯍꯥꯏꯕ꯭ꯔꯥ
ꯁ ꯀ꯭ꯔꯤꯝ ꯌꯣꯟꯕ ꯃꯣꯏꯅ ꯁꯥꯏ ꯑꯃ ꯁꯛꯂꯛꯏꯅꯦ ꯅꯦ ꯀꯔꯤ ꯄꯨꯄꯨ ꯅꯥꯕ ꯐꯔꯣꯅ ꯑꯃꯁꯨ ꯂꯩꯕ꯭ꯔꯣ
ꯈꯗꯦ
ꯃꯣꯏ ꯁꯛꯂꯛꯏꯅꯦ ꯑꯩ ꯑꯝꯇꯕꯨ ꯇꯥꯖꯗ꯭ꯔꯦ ꯍꯥꯏꯕ ꯄꯨꯄꯨ ꯅꯥꯕ ꯐꯔꯣ ꯈꯥꯏ ꯍꯥꯏꯗꯤ ꯑꯩꯈꯣꯏꯗꯤ ꯊꯥꯏꯅ ꯇꯧꯕꯗꯣ ꯂꯥꯏꯔꯤꯛꯇ ꯌꯥꯎꯕꯗꯣ ꯑꯗꯨꯝ ꯇꯧꯔꯛꯏꯗꯅ ꯑꯣ ꯃꯣꯏꯗꯤ ꯂꯥꯏꯔꯤꯛꯇ ꯌꯥꯎꯕ ꯇꯥꯛꯇ꯭ꯔꯤꯁꯦ ꯀꯩꯒꯤꯅꯣꯕ
ꯀꯃꯥꯏ ꯇꯧꯕꯗꯣ ꯈꯪꯗꯦ ꯑꯗꯨꯀ ꯑꯅꯧ ꯑꯅꯧꯕ ꯃꯌꯥꯝ ꯄꯨꯊꯣꯛꯂꯛꯄꯗ ꯃꯣꯏꯁꯨ ꯑꯅꯧꯕꯗꯣ ꯍꯦꯟꯅ ꯇꯥꯛꯄꯅ ꯐꯩ ꯍꯒꯦꯅ
ꯍꯥꯎꯕ
ꯑꯦꯡꯕꯒꯤ ꯂꯥꯏꯔꯤꯛꯇ ꯌꯥꯎꯕꯗꯨꯁꯨ ꯈꯔ ꯇꯥꯛꯀꯗꯕꯁ ꯀꯩꯅꯣ
ꯎꯝ ꯎꯝ ꯆꯥꯛꯄ ꯌꯥ ꯍꯥꯏ ꯅꯪ ꯑꯄꯥꯝꯕꯅꯦ ꯇꯧꯕꯁꯦ ꯑꯒ ꯑꯗꯨ ꯎꯝ ꯉꯪꯗꯣ ꯃꯊꯪ ꯆ ꯍꯦꯀ ꯑꯗꯨ ꯂꯩꯔꯒꯗꯤ ꯅꯁꯦ ꯊꯔꯛꯄꯗꯅꯦ ꯅꯪꯅ ꯄꯥꯝꯕ ꯂꯥꯏꯔꯤꯛꯇꯣ ꯈꯪꯕ꯭ꯔꯥ ꯑꯉꯥꯡꯈꯩꯅ ꯁꯨꯝ ꯑꯩꯒꯤꯁꯤꯗꯣ ꯁꯤ ꯂꯥꯏꯔꯤꯛ ꯑꯅꯧꯕꯁꯨ ꯑꯣꯏꯅ ꯄꯥꯝꯃꯤ ꯁꯤ ꯑꯣꯏꯅ ꯍꯥꯞꯄꯤꯌ ꯍꯥꯏꯕꯗ ꯑꯗꯨꯝꯄ ꯍꯥꯏꯌꯣꯕ ꯁꯥꯔ ꯍꯣꯏꯗ ꯑꯗꯨꯥꯏꯝ ꯊꯤꯟꯟꯕ ꯌꯥꯕꯅꯦꯕ ꯅꯪꯅ ꯁꯤ ꯔꯥꯏꯝꯁꯦ ꯁꯤ ꯂꯤꯔꯦ ꯑꯅꯧꯕ ꯑꯣꯏꯅ ꯍꯥꯞꯄꯤꯌꯨ ꯁꯤ ꯁꯨꯃꯥꯏꯅ ꯂꯥꯏꯔꯤꯛ ꯃꯅꯨꯡ ꯁꯨꯃꯥꯏꯅ ꯇꯧꯕꯁꯦꯅ
ꯎꯝ ꯗꯥꯏꯔꯤꯦꯛꯁꯨ ꯑꯩꯈꯣꯏꯅ ꯍꯥꯏꯕ ꯌꯥꯕ
ꯑ
ꯂꯥꯏꯔꯤꯛꯁꯨ ꯑꯩꯈꯣꯏꯅ ꯈꯟꯕ ꯌꯥꯕ
ꯑ ꯌꯥꯏꯌꯦꯦ ꯌꯥꯏꯌꯦꯦ ꯑꯉꯥꯡꯗ ꯑꯗꯨꯝ ꯂꯥꯏꯔꯤꯛꯁꯨ ꯁꯨꯝ ꯈꯟꯕ ꯌꯥꯕ ꯅꯠꯇꯅꯁꯤ ꯅꯍꯥꯋꯥꯣꯏ ꯁꯨꯝ ꯍꯥꯏꯕꯅꯦꯕ
ꯑꯣ ꯅꯪ ꯑꯣꯏꯈꯣꯏꯕꯗ ꯊꯥ ꯑꯃꯅꯤꯅꯤ ꯁꯨꯃꯥꯏꯅ ꯃꯉꯥꯏ ꯑꯗꯨ ꯖꯤꯅꯥꯗꯣꯨꯛ ꯂꯥꯛꯀꯣꯏ ꯂꯥꯛꯑꯣꯏꯣꯏꯔ ꯈꯪꯗꯦ ꯃꯣꯏ ꯂꯑꯒꯗꯤ ꯑꯃꯨꯛ ꯃꯐꯝꯣꯏꯅꯦꯕ
ꯎꯝ
ꯂꯥꯛꯇꯒꯅ ꯂꯥꯛꯇꯕꯩ ꯊꯣꯛꯄ
ꯁꯩꯔꯦꯡꯗꯨꯅꯦ ꯑꯩꯅ ꯍꯥꯏꯗ ꯁꯩꯔꯦꯡ ꯍꯣꯏ ꯇꯥꯛꯄꯕꯨꯗꯤ ꯑꯗꯨꯝ ꯉꯝꯅꯦꯕ ꯇꯧ ꯉꯝꯃꯣꯏꯗꯣꯏꯅꯣ ꯅꯠꯇ꯭ꯔꯥ ꯉꯝꯅꯕ ꯑꯗꯣ
ꯔꯥꯝꯁꯨ ꯃꯉꯥꯜꯂꯦꯕ ꯈꯔ ꯂꯠꯇꯣꯏꯁꯤꯤ ꯅꯠꯇ꯭ꯔꯥ
ꯑꯗꯨꯅꯦ ꯑꯩ ꯁꯨꯔ ꯄꯥꯟꯕꯗꯨ ꯑꯗꯨꯝ ꯃꯉꯥꯏꯔꯦ
ꯑꯗ ꯑꯦꯛꯁꯟ ꯋꯥꯔ ꯇꯥꯛꯑꯣ ꯄꯨꯁꯤꯡ ꯍꯥꯏꯔꯒꯅ ꯀꯩꯅꯣꯅ ꯆꯤꯡꯕꯅꯤ ꯏꯟꯊꯣꯛꯄꯅꯤ ꯄꯨꯂꯤꯡ ꯍꯥꯏ ꯍꯥꯏꯔꯒꯅ ꯑꯗꯨ ꯇꯧꯕꯅꯤ ꯑꯗꯨꯒꯨꯝꯕꯗꯣ ꯑꯗꯨꯝ ꯑꯦꯛꯇꯤꯡ ꯇꯧꯔ ꯇꯥꯔ ꯄꯨ ꯄꯨꯡ ꯄꯨꯡ ꯀꯥꯏ ꯑꯗꯨꯝ ꯇꯥꯛ ꯌꯥꯕꯅꯦꯕ
ꯑꯗꯨꯝꯕ ꯂꯩꯔ ꯑꯗꯗꯒꯤꯗꯤ ꯋꯥꯟ ꯇ꯭ꯨꯔꯤ ꯊ꯭ꯔꯤꯗꯣ ꯈꯔ ꯑꯃꯨꯛ ꯍꯧꯕ ꯄꯥꯃꯤꯅꯤ ꯑꯃꯨꯛ ꯑꯦ ꯕꯤ ꯁꯤ ꯑꯃꯨꯛ ꯈꯔ ꯍꯧꯕ ꯄꯥꯃꯤꯟꯅꯅꯤ ꯂꯣꯏꯔꯦ ꯀꯦ
ꯑꯉꯥꯡ ꯃꯆꯥꯗꯁꯨ ꯁꯔꯛ ꯑꯩ ꯐꯥꯏꯐꯥꯎ ꯇꯥꯛꯆꯔꯒꯦ
ꯇꯅꯤ ꯅꯪ ꯐꯥꯏꯄꯣ ꯈꯥꯏ ꯄꯣꯛꯀꯤ ꯁꯥꯥꯛꯗꯣ ꯃꯊꯥ ꯃꯌꯥꯝ ꯀꯣꯏꯁꯟ ꯁꯀꯥꯟꯗꯨꯒꯤꯗꯤ ꯁꯤ ꯁꯥ ꯊꯃꯦ ꯑꯗ ꯏꯗꯤ ꯏꯗ ꯏ ꯀꯥꯏꯔꯣ ꯍꯥꯏ ꯏꯟꯖꯝ ꯍꯥꯏꯗꯣꯛꯄꯗꯒꯤꯩ ꯍꯧꯈ꯭ꯔꯕꯅꯦꯅ ꯃꯥꯅ ꯏꯀꯥ ꯃꯥꯒꯤ ꯁꯕꯖꯦꯛꯇꯨ ꯖꯦꯔꯨ ꯂꯣꯏ ꯊꯪꯕꯒꯤ ꯍꯥꯏꯗꯤ ꯑꯩꯈꯣꯏꯁꯨ ꯑꯩꯈꯣꯏ ꯄꯥꯕꯤꯇ ꯐꯦꯖꯕꯁꯦ ꯏꯀꯥꯏꯅꯤꯉꯥꯏ ꯅꯠꯇ꯭ꯔꯥ
ꯎꯝ
ꯃꯥ ꯏꯀꯥꯏꯒꯥꯛ ꯂ ꯐꯨꯏ ꯌꯥꯏꯗꯣ ꯃꯥ ꯉꯥ ꯑꯆꯧꯕꯅꯅꯦꯦꯝ ꯑꯆꯧ ꯑꯧ ꯊꯝꯃꯦ ꯊꯝꯃꯦ ꯎꯝ ꯎ ꯎꯝ